ꯑ
ꯍꯂꯣ
ꯍꯜꯂꯣ
ꯇꯥꯏꯌꯦꯦ
ꯑꯥꯏꯁꯕꯔ ꯑ ꯉꯁꯤ ꯉꯁꯤ ꯀ ꯀꯒꯥ ꯈꯪꯗꯦ ꯍꯥꯎ ꯍꯦ ꯑꯜꯂꯨ ꯑꯂꯨ ꯎꯝ ꯅꯪ ꯈꯪꯕ꯭ꯔꯥ
ꯒ ꯑꯩ ꯈꯪꯉꯤ ꯑꯩ ꯆꯥꯏ
ꯑꯣ ꯅꯪ ꯑꯗꯨꯗꯤ ꯑꯩꯈꯣꯏꯅꯤꯒꯤ ꯏꯖꯥ ꯑꯩꯈꯣꯏꯅꯤꯒꯤ ꯆꯞ ꯃꯥꯟꯅꯩꯅ ꯅꯪ ꯍꯧꯖꯤꯛꯀꯥꯟ ꯀꯗꯥꯏꯗ ꯂꯩꯕ ꯭ꯔ ꯍꯣꯁꯇꯦꯜꯗ ꯂꯩꯕ꯭ꯔꯥ ꯌꯨꯝꯗ ꯂꯩꯕ꯭ꯔꯥ
ꯌꯨꯝꯗ ꯂꯩꯌꯦ
ꯑꯥ
ꯎꯝ
ꯅꯨꯡꯉꯥꯏꯕ꯭ꯔꯥ ꯌꯨꯝꯗ ꯂꯩ
ꯅꯨꯡꯉꯥꯏꯦ
ꯑꯗꯦ ꯌꯗ ꯂꯥꯏꯔꯒꯥꯀꯔꯤꯒꯤ ꯀꯣꯕꯤꯤꯒ ꯑꯂꯨ ꯁꯥꯕ꯭ꯔꯥ ꯏꯖ ꯍꯥꯎ ꯑ ꯑꯣꯏꯔꯒꯅꯤꯪ
ꯃꯥꯅꯦꯦ ꯀꯦꯗꯥꯑ ꯂꯩ ꯏꯕ꯭ꯔ
ꯑꯩꯁꯨ ꯌꯨꯝꯗ ꯂꯩꯌꯦꯦ ꯅꯠꯇꯦ ꯏꯃꯥꯟꯅꯕꯤꯗ ꯏꯃꯥꯟꯅꯕꯤ ꯎꯝ ꯏꯃꯥꯟꯕꯤ ꯇꯔꯦ ꯑꯩ ꯃꯅꯗꯨꯝꯗ ꯂꯩ ꯑ ꯀꯔꯤ
ꯑ
ꯅꯪꯗꯤ ꯑꯗꯨꯃꯥꯏꯅ ꯍꯥꯏꯔꯒ ꯇꯣꯛꯑꯣ
ꯁꯨꯃꯥꯏꯅ ꯍꯥꯏꯗꯖꯤ ꯀ꯭ꯔ ꯃꯥꯏ ꯍꯥꯏꯒ꯭ꯔꯥ
ꯑ ꯅꯪꯗꯤ ꯑꯁꯃꯟꯒꯝꯕ ꯑꯦ ꯑꯩꯒꯤ ꯅꯪꯗꯤ ꯑꯦꯁꯥꯏꯟꯃꯦꯟꯒꯨꯝꯕ ꯏꯕꯗꯣ ꯂꯣꯏꯈ꯭ꯔꯕ꯭ꯔꯥ
ꯑꯦꯁꯥꯏꯃꯦꯟ ꯏꯕ ꯑꯣꯏꯗꯔ꯭ꯤ꯫
ꯆꯍꯤ ꯐꯥꯎꯕꯗꯤ ꯀꯌꯥ ꯁꯨꯔꯒꯦ
ꯑ ꯐꯣꯔꯇꯤ ꯃꯨꯛ
ꯑꯣ ꯑꯗꯨꯗꯤ ꯑꯩꯈꯣꯏ ꯅꯤꯒꯥꯥ ꯆꯞ ꯃꯥꯅꯥꯔꯦ
ꯍꯣꯏ ꯐꯣꯔꯇꯤ ꯐꯤꯐꯇꯤ ꯑꯗꯨꯋꯥꯏ ꯃꯨꯛ ꯁꯨꯈ꯭ꯔꯦ
ꯑꯩꯗꯤ ꯐꯤꯐꯇꯤꯗꯤ ꯁꯨꯗ꯭ꯔꯦ
ꯁꯥꯏꯟ ꯄꯤꯗꯕꯁꯨ ꯃꯌꯥꯝ ꯂꯩꯔꯤ
ꯎꯝ ꯑꯩꯁꯨ
ꯍꯥꯌꯦꯡ ꯄꯤꯔꯁꯦ ꯑꯗꯨꯗꯤ
ꯐꯥꯏꯅ
ꯍꯌꯦꯡ ꯄꯤꯔꯒꯦꯕ
ꯅꯪ ꯐꯥꯏꯟ ꯔꯥ
ꯅꯠꯇꯦ ꯍꯦ ꯑꯁꯁꯥꯟꯃꯦꯟꯠ ꯍꯥꯏꯕꯅꯦ
ꯑꯣ ꯌꯥꯔꯥꯏ ꯉꯪꯅ ꯍꯥꯏꯕ ꯑꯩ ꯈꯪꯗꯦ ꯍꯧꯖꯤꯛ
ꯑꯩꯁꯨ ꯈꯪ ꯇꯔ꯭ꯦ
ꯑꯩꯁꯨ ꯀꯝ ꯇ ꯅꯪꯁꯨ ꯈꯪꯇꯦ ꯑꯩꯁꯨ ꯈꯪꯇꯦ꯫ ꯎꯝ ꯏ ꯋꯥꯟ ꯃꯦ ꯅꯠꯇꯦ ꯏꯕꯥ ꯑꯦ ꯏꯕꯥꯅꯤ ꯈ ꯇ
ꯑ
ꯉꯗꯤ ꯑꯗꯨꯝ ꯂꯩꯕ꯭ꯔꯥ ꯀꯗꯥꯏꯗꯥ ꯆꯠꯄ꯭ꯔꯣ ꯈꯪꯗꯦ
ꯉꯁꯤꯁꯦ ꯑꯗ ꯁꯣꯄꯤꯡ ꯆꯠꯂꯦ ꯁꯣꯄꯤꯡ
ꯑ ꯑꯩꯒꯤꯁꯨ ꯇꯧꯕꯤꯌꯣꯅ ꯀꯔꯤ ꯂꯧꯕꯤꯒꯦ ꯍꯥꯏꯕ꯭ꯔꯥ
ꯅꯪ ꯑꯄꯥꯝꯕꯗꯣ
ꯌꯥꯝ ꯄꯥꯏꯀꯣ ꯃꯤꯗꯤ
ꯐꯔ
ꯑꯥ ꯑꯗꯨ ꯑꯣꯏꯔꯗꯤ ꯅꯪ ꯂꯥꯛꯄ ꯀꯥꯟꯗ ꯑꯩꯒꯤꯁꯨ ꯄꯨꯔꯛꯑꯣ ꯉꯥꯏꯔꯝꯒꯦ ꯑꯩ ꯅꯪ ꯄꯨꯔꯛ ꯎꯝ ꯄꯨꯔꯛꯇ꯭ꯔꯗꯤ
ꯑꯩꯅꯥ ꯁꯣꯏꯗꯅ ꯄꯨꯔꯛ ꯀꯅꯤ
ꯑꯥ ꯁꯣꯏꯗꯅꯥ ꯄꯨꯔꯥꯛ ꯑꯣ
ꯁꯨꯡ ꯁꯣꯏ ꯁꯣꯏꯗꯅꯥ ꯑꯁ ꯀꯣꯏꯕꯥ ꯆꯠꯅꯤꯡꯉꯦ
ꯑꯩꯁꯨ ꯆꯠꯅꯤꯡꯉꯦ ꯆꯠꯁꯦ ꯅꯣꯏꯒꯤ ꯀꯥꯡ ꯅꯠꯇꯦ ꯑꯩꯅꯥ ꯍꯥꯏꯕꯥꯗꯤ ꯀꯥꯡ ꯅꯨꯃꯤꯠꯇ ꯑꯁꯦꯡꯕꯗꯥ ꯑꯁꯦꯡꯕ ꯑꯗꯣ ꯑꯁ ꯀꯦꯟꯁꯇꯔꯗꯦ ꯍꯥꯏꯕ ꯅꯠꯇ꯭ꯔꯣ
ꯑꯥ ꯃꯥ ꯁꯦꯀꯦꯟ ꯁꯦꯇꯔꯗꯦ ꯅꯠꯇꯦꯌꯦ ꯃꯊꯪ ꯁꯦꯇꯔꯗꯦꯗꯅꯦ
ꯑꯗꯨꯅꯦ ꯃꯊꯪ ꯏꯁꯇꯥꯔꯗꯦꯗꯣ ꯁꯀꯦꯟ ꯏꯁꯇꯥꯔꯗꯦ ꯅꯠꯇ꯭ꯔꯣ
ꯃꯊꯪꯗ ꯁꯇꯨꯔꯗꯥꯏ ꯁꯤꯀꯦꯟ ꯁꯇꯨꯔꯗꯤꯏ ꯅꯠꯇꯤꯌꯦ ꯃꯊꯪ ꯍꯥꯏꯕꯗꯤꯅꯦ ꯍꯧꯖꯤꯛ ꯍꯧꯖꯤꯛꯀꯤ ꯋꯤꯛꯁꯤ ꯅꯠꯇꯕ ꯃꯊꯪꯒꯤ ꯋꯤꯛꯇ
ꯑꯗꯨꯅꯦ ꯑꯗꯨꯅꯦ
ꯍꯟꯗꯛꯀꯤ ꯋꯤꯛ ꯇꯥꯅꯦ ꯁꯤꯀꯦꯟ ꯁꯇꯔꯗꯦꯗꯤ
ꯑꯣ ꯑꯣ ꯑꯗꯨꯃꯥꯏꯅ ꯑꯣꯏꯕ꯭ꯔꯥ
ꯑꯣꯏꯌꯦ ꯃꯊꯪꯒꯤ ꯋꯤꯛꯇꯅꯦꯕ ꯃꯊꯪꯒꯤ ꯋꯤꯛꯇꯣ ꯁꯨꯇꯤ ꯑꯗꯨꯝ ꯂꯩꯌꯦꯕꯀꯣ ꯀꯥꯡꯒꯤ ꯁꯨꯇꯤ ꯑꯗꯨꯝ ꯂꯩꯖꯩꯕ ꯑꯗ
ꯎꯝ ꯍꯣꯏ ꯆꯠꯁꯦ ꯑꯗꯣ ꯀꯗꯥꯏꯗꯔ
ꯀꯣꯅꯨꯡꯗ
ꯑꯣ ꯅꯣꯏꯒꯤ ꯐꯤꯅꯦꯛ ꯄꯨꯔꯛꯑꯣ
ꯄꯨꯔꯀꯦ
ꯗ꯭ꯔꯦꯁ ꯁꯦꯠꯂꯕ
ꯎꯝ ꯑꯣ ꯍ ꯑꯩꯈꯣꯏ ꯔꯨꯝꯒꯤ ꯃꯆꯜ ꯑꯅꯤ ꯅꯣꯏ ꯁꯨ ꯆꯠꯅꯤꯡꯉꯦ ꯍꯥꯏꯔꯛꯑꯦ ꯑꯗꯒꯤ ꯀꯩꯁꯥ ꯀꯩꯁꯥ ꯌꯥꯎꯕ꯭ꯔꯥ ꯎꯝ ꯕꯦꯁꯥ ꯍꯣꯏꯁꯨ ꯆꯠꯅꯤꯡꯉꯦ ꯍꯥꯏꯌꯦꯦ
ꯑꯩꯈꯣꯏꯒꯤ ꯔꯨꯝ ꯂꯣꯏꯅꯃꯛ ꯆꯠꯇꯣꯏꯅꯦ ꯍꯥꯏꯕ꯭ꯔꯥ ꯑꯩꯈꯣꯏꯒꯤ ꯑꯩꯈꯣꯏꯒꯤ
ꯇꯈꯪꯗꯌꯦ
ꯋꯥ ꯑꯩ ꯈ
ꯎꯝ
ꯑꯩꯒꯤ ꯑꯩꯒꯤ ꯊ꯭ꯔꯨ ꯐꯦꯟ ꯊ꯭ꯔꯨ ꯁ ꯐ ꯊ꯭ꯔꯨ ꯐ꯭ꯔꯦꯟꯦꯟ ꯁꯣ ꯈꯪꯗꯦ ꯃꯥꯗꯤ ꯆꯀꯗꯕ ꯃꯥꯟꯗꯦ ꯑꯗꯣ ꯔꯝ ꯑꯣꯔ ꯑꯣꯐꯔ ꯑꯣꯐꯔ ꯈꯗꯤ ꯑ ꯑꯩꯈꯣꯏꯒꯤ ꯀꯥꯡꯕꯨꯗ ꯃꯣꯏꯁꯨ ꯆꯠꯅꯤꯡꯉꯦ ꯎꯝ ꯍꯥꯏꯌꯦꯦ ꯉꯍꯥꯟ ꯍꯥꯏꯔꯁꯤ ꯁꯤꯗꯤ ꯅꯉꯣꯟꯗ ꯑꯩꯈꯣꯏ ꯀ꯭ꯂꯥꯁꯔꯨꯝꯗ ꯃꯣꯏꯁꯨ ꯆꯠꯅꯤꯡꯉꯦ ꯑꯗꯣ ꯃꯤ ꯃꯌꯥꯝ ꯆꯠ
ꯑꯩꯈꯣꯏꯗ ꯃꯦꯝꯗꯒꯤ ꯁꯤ ꯄꯔꯃꯤꯁꯟ ꯂꯧꯕꯗꯣ ꯑꯗꯨꯝ ꯀꯩꯅꯣꯗꯣ ꯂꯧꯔꯒꯦꯕ ꯎꯝ ꯑꯩꯈꯣꯏꯅ ꯑꯗꯨꯝ ꯍꯥꯏꯔꯒ ꯁꯨꯃꯥꯏꯅ ꯆꯠꯆꯧꯒꯦ ꯈꯣꯠꯆꯧꯒꯦ ꯍꯥꯏꯔꯒ ꯑꯩꯈꯣꯏ ꯃꯔꯤ ꯃꯉꯥ ꯆꯪꯉꯒ ꯑꯗꯨꯒ ꯅꯣꯏꯒꯤꯗꯤ ꯃꯦꯃꯣꯔꯤꯌꯦꯜꯗꯒꯤ ꯂꯧꯅꯤꯅ ꯍꯥꯏꯕꯅꯦ ꯕꯦꯁꯥꯅ ꯍꯥꯏꯅꯤ ꯌꯥꯝꯅꯦ
ꯑꯗꯨꯗꯤ ꯐꯦ
ꯎꯝ ꯑꯗꯨ ꯑꯗꯨꯗꯨꯅ ꯑꯃ ꯍꯥꯏꯅꯔꯛꯑꯒꯦ ꯌꯥꯔꯀꯅꯤ ꯆꯠꯂꯨꯒꯦ ꯍꯥꯏꯕꯗ ꯆꯠꯂꯣ ꯍꯥꯏꯌꯦꯅ ꯍꯥꯏꯔꯛꯄꯅꯦꯕꯉꯥꯝ
ꯑ ꯉꯍꯥꯟꯗꯨꯁꯨ ꯑꯗꯨꯃꯥꯏꯅ ꯍꯥꯏꯕꯅꯦ ꯑꯩꯈꯣꯏꯒꯤ ꯔꯨꯝꯗ ꯂꯥꯛꯂꯒ ꯀꯣ ꯃꯌꯥꯝ ꯑꯩꯈꯣꯏ ꯆꯠꯅꯤꯡꯉꯥꯏ ꯑꯩꯈꯣꯏꯁꯨ ꯅꯣꯏꯒꯤ ꯗ꯭ꯔꯦꯁ ꯁꯦꯠꯂꯒ ꯂꯥꯏ ꯈꯨꯔꯨꯝꯕꯗ ꯆꯠꯅꯤꯡꯉꯦ ꯍꯥꯏ ꯍꯥꯏꯔꯒ ꯑ ꯃꯥꯅ ꯍꯥꯏꯕꯗ ꯀꯥꯡ ꯅꯨꯃꯤꯠꯇ ꯆꯠꯂꯣꯅ
ꯑꯗꯨꯅꯦ ꯌꯥꯔꯀꯅꯤꯕ
ꯎꯝ
ꯁꯠꯦꯕꯒ
ꯀ ꯃꯃꯥꯅ ꯆꯠꯂꯅꯨ ꯍꯥꯏꯔꯗꯤ ꯎꯄꯥꯏ ꯂꯩ ꯑꯗꯣ ꯅꯨꯃꯤꯠꯇꯣ ꯑꯩꯈꯣꯏ ꯑꯩꯈꯣꯏꯗ ꯑꯆꯥꯄꯣꯠ ꯆꯥꯕꯗꯣ ꯂꯥꯛꯑꯦꯕ ꯂꯥꯕꯒꯤ ꯍꯥꯏꯔ ꯀꯃꯥꯏ ꯌꯥꯏ ꯌꯥꯕꯨꯗꯤ ꯌꯥꯏ ꯑꯗꯣ ꯈꯪꯗꯦ ꯃꯥꯒꯤ ꯃꯨꯠꯀꯤ ꯃꯇꯨꯡ ꯏ
ꯑꯗꯣ ꯦꯁꯗ ꯍꯥꯏꯗꯤ ꯌꯥꯅꯤꯕ
ꯑ ꯄꯕꯦꯁꯥꯗ ꯍꯥꯏꯔꯒ ꯄꯕꯦꯁꯥꯅ ꯃꯣꯏ ꯈꯛꯇ ꯍꯥꯏꯔꯗꯤ
ꯍꯥꯥ ꯔꯣꯑ ꯑꯗꯨꯗꯤ ꯌꯥꯗꯨ ꯃꯥꯥꯟꯗꯦꯕꯣ
ꯑꯩꯒꯤꯗꯤ ꯁꯣꯏꯗꯕꯤꯗꯀꯣ ꯑꯩ ꯑꯩꯒꯤꯗꯤ ꯄꯨꯔꯛꯑꯣ
ꯑꯃ ꯑꯅꯤꯗꯤ ꯌꯥꯅꯤꯕ ꯑꯗꯨ ꯂꯣꯏꯅꯃꯛꯇꯤ ꯉꯝꯃꯣꯏꯕ ꯏꯕꯅꯤꯅ
ꯎ ꯐꯅꯦꯛ ꯈꯛꯇꯔꯥ ꯐꯤꯒꯨꯝ
ꯐꯤ ꯁ ꯏꯟꯗꯣꯏꯅꯦ
ꯑꯗꯨꯗꯤ ꯑꯅꯤꯃꯛ ꯀꯣ ꯐꯤ ꯀꯥ ꯐꯦꯅꯦ
ꯅꯣꯏꯗꯤ ꯗ꯭ꯔꯦꯁ ꯑꯗꯨꯗꯤ ꯈꯟꯕ ꯂꯣꯏꯈ꯭ꯔꯕ꯭ꯔꯥ
ꯈꯟꯗ꯭ꯔꯤꯗ
ꯐꯖꯥ ꯐꯖꯕ
ꯐꯁ ꯐꯁꯕ
ꯋꯥ ꯇ ꯐꯖꯥ ꯅ ꯀꯞꯁ
ꯀꯞꯁ ꯀꯞꯁꯦ
ꯑꯁ ꯑꯗꯨ ꯅꯃꯤꯠꯇꯣ ꯁꯤꯉ ꯀꯣꯏꯁꯨ ꯆꯒꯗꯕ ꯃꯥꯜꯗꯦ
ꯎꯝ ꯑꯗꯨꯅ ꯑꯩꯈꯣꯏ ꯍꯥꯟꯅ ꯍꯥꯏꯍꯧꯗ꯭ꯔꯗꯤ ꯄꯤꯔ ꯄꯔ ꯈꯪꯗꯦ
ꯑꯗꯨꯅꯦ ꯃꯤ ꯂꯣꯏꯅꯃꯛ ꯆꯠꯄ ꯌꯥꯔꯣꯏꯅ ꯃꯦꯝꯅ
ꯑꯗꯨꯅꯦ ꯑꯩꯈꯣꯏ ꯆꯠꯂꯗꯤ ꯐꯔꯁꯔꯁꯨ ꯆꯠꯀꯦ ꯑꯗꯨ ꯇꯧꯔꯛꯑꯗꯤ
ꯑꯗꯨꯅ ꯐꯥꯔꯁ ꯏꯌꯥꯔꯗꯤ ꯃꯣꯏ ꯅꯣꯏ ꯀꯥꯡꯕꯨꯨꯁꯤꯡꯗꯤ ꯑꯗꯨꯝ ꯆꯠꯀꯅꯤꯅ ꯀꯁꯦ ꯈ
ꯀꯣꯏꯕꯨ ꯆꯅꯤꯡꯉꯦ
ꯑꯗꯨ ꯑꯣꯏꯔꯁꯨ ꯅꯝꯐꯨꯗ ꯄ ꯆ ꯍꯥꯏꯨ
ꯆꯂꯣ
ꯑꯣꯀ ꯅꯣꯏ ꯅꯣꯏꯅ ꯀꯧꯗ꯭ꯔꯁꯨ ꯑꯩꯗꯤ ꯑꯗꯨꯝ ꯏꯜꯂꯒ ꯆꯠꯀꯦ ꯑꯩꯒꯤ ꯃꯥꯏꯗꯣ ꯑꯥꯏꯔꯣꯟ ꯑꯥꯏꯔꯣꯟ ꯐꯦꯁ ꯡꯡ ꯀꯡ ꯗꯋꯥꯍꯡꯡ ꯇ ꯀꯔꯦ
ꯐꯠꯇꯦ ꯎꯝ ꯍꯗ꯭ꯔꯤ
ꯍ꯭ꯋꯥꯏꯠ ꯉꯥꯛꯇ ꯑꯣꯏꯕꯅꯦ
ꯑꯣ ꯑ ꯉꯍꯥꯟ ꯆꯩꯈꯣꯏꯅ ꯆꯠꯄꯗꯣ ꯑꯣꯏꯔꯝꯒꯅꯤꯀꯣ ꯑꯗꯨꯗꯤ
ꯎꯝ ꯆꯦ ꯃꯥꯁꯤ ꯍꯣꯏꯖ ꯆꯠ ꯀꯨꯝꯗꯧꯗ
ꯑꯣ
ꯇ ꯅꯠꯇ꯭ꯔꯣ
ꯎꯝ ꯆꯠꯂꯦ ꯑꯣꯏꯔꯝꯒꯅꯤ ꯑꯗꯨꯗꯤ
ꯎꯝ ꯑꯁꯕꯗꯅ
ꯆꯥ ꯐꯖꯕ ꯑꯣ ꯃꯟꯖꯒꯨꯔꯤꯒꯤ
ꯍꯧ ꯂꯥꯏ ꯈꯨꯔꯣꯡꯕ ꯆꯠꯂꯨꯕ ꯇꯨꯌꯦ
ꯑꯗꯨꯝ ꯆꯠꯄ ꯌꯥꯏꯅ
ꯌꯥꯏ ꯎꯝ ꯀꯥꯡꯗ ꯅꯠꯇ꯭ꯔꯁꯨ ꯆꯠꯄ ꯌꯥꯏ ꯀꯥꯡꯗꯗꯤ ꯃꯤ ꯆꯜꯂꯝꯗꯣꯏꯅꯦ
ꯑ ꯎꯝ ꯎ ꯑꯁꯨ ꯑꯗꯨꯃꯥꯏ ꯉ ꯐꯜꯂꯦ ꯑꯗꯣ ꯑꯩꯈꯣꯏꯅ ꯆ ꯑꯩꯈꯣꯏꯅ ꯑꯩꯈꯣꯏꯅ ꯆꯠꯀꯗꯕꯁꯦ ꯇꯣꯡꯉꯥꯟꯂꯀꯣ ꯃꯐꯝꯗꯣ ꯅꯠꯇ꯭ꯔꯣ
ꯊꯨꯡꯗꯦ
ꯑꯣ ꯑꯗꯨꯗꯔꯥ ꯑꯣ ꯑꯗꯨꯗꯔꯥ ꯑꯣ
ꯑꯗꯨꯏꯁꯦ ꯑꯗꯨꯝ ꯈ꯭ꯋꯥꯏ ꯉꯥꯛꯇ ꯑꯣꯏꯕꯗꯣ ꯑꯗ ꯉ ꯆꯠꯇꯨꯅꯦꯕ ꯑꯗꯨꯝ
ꯄꯨ꯭ꯔꯣ ꯑꯗꯨꯗꯤ
ꯍꯥꯇꯦꯗ
ꯑ
ꯀꯁꯨ
ꯃꯦꯝ ꯈꯁꯨ ꯆ ꯆ
ꯀꯗꯤ ꯂꯥꯗ
ꯎꯝꯝ
ꯀꯣꯏꯅ ꯐꯣꯇꯣ ꯀꯥꯐꯤ ꯀꯂꯗ ꯅ
ꯑ ꯃꯥ ꯃꯥ ꯈꯪꯉꯤꯅ ꯑꯩꯈꯣꯏ ꯄꯥꯏꯑ ꯍꯥꯏꯕꯗ
ꯃꯗꯟꯂ ꯍꯣꯏꯗ
ꯑꯥ
ꯑ ꯇꯣꯞꯄꯖꯤꯗꯨ ꯍꯨꯕ
ꯑꯣ ꯑꯣ ꯑꯣ ꯑꯁ ꯃꯦꯝꯗꯨꯗꯤ ꯑꯩꯈꯣꯏ ꯂꯥꯛꯑꯗꯤꯀꯣ
ꯑꯗꯨ ꯅꯩꯗꯣꯏꯅꯦ ꯑꯩꯈꯣꯏ ꯐꯣꯇꯣ ꯀꯥꯞꯄ ꯀꯥꯟꯗ ꯎꯈ꯭ꯔꯗꯤ
ꯅꯗꯣ ꯃꯣꯏ ꯁꯨ ꯈꯪꯅꯤꯅ ꯑꯗꯨꯣ ꯌꯨꯝꯗ ꯆꯠꯂꯒ ꯑꯗꯨꯝ ꯂꯧꯔꯒ ꯂꯥꯛꯄꯅꯤꯅ ꯑꯗꯨꯃꯥꯏꯅ ꯈꯪꯒꯅꯤꯗ
ꯖ
ꯑꯩꯒꯤꯁꯨ ꯒꯥꯔꯤ ꯂꯩꯔꯗꯤ ꯐꯒꯗ ꯈꯣꯏ ꯈꯗꯦ ꯂ ꯂꯗꯀꯦ
ꯂꯂꯣ ꯃꯣꯏ ꯍꯥꯟꯅ ꯂꯩꯕ꯭ꯔꯥꯅ ꯀꯣꯏ ꯍꯦꯅ ꯌꯦꯡꯒꯗꯕ
ꯑꯥ ꯑꯥ ꯐꯔꯤꯁꯤꯗꯀꯣ ꯂꯥꯛꯄ ꯀꯥꯟꯗ
ꯂꯩꯣꯏꯇ ꯀꯥꯟꯗ ꯄꯨ ꯊꯀꯗꯕ
ꯎꯝ ꯌꯥ ꯌꯥꯏ ꯑꯗꯨꯗꯤ
ꯎꯝ
ꯍꯟꯅꯈꯣꯏꯁꯨ ꯆꯠꯇꯣꯏꯔꯥ
ꯍꯪꯈꯤꯤ ꯃꯣꯏꯗ ꯍꯣꯏꯒꯦ ꯍꯥꯏꯥꯏꯗꯤ ꯆꯠ ꯃꯥꯂꯦ ꯆꯠꯀꯅꯤ ꯑ
ꯃꯤ ꯂꯣꯏꯃꯛ ꯄꯨꯜꯂꯥꯞ ꯆꯪꯍꯜꯂꯗꯤ ꯐꯒꯗꯕꯀꯣ
ꯍꯥꯏ
ꯆꯠꯅꯤꯡꯕꯁꯤꯡꯅꯦꯕ
ꯎꯝ ꯂꯣꯏ ꯆꯠꯅꯤꯡꯕ ꯉꯥꯛꯇꯅꯦꯕ
ꯑ ꯍꯧꯖꯤꯛꯀꯥꯟꯥꯟ ꯃꯦꯝꯅ ꯏꯂꯦ ꯑꯩꯈꯣꯏ ꯑꯅꯤꯕꯨ ꯀꯥꯎꯁꯤꯗꯤ ꯆꯥꯛꯁꯨ ꯆꯥꯐꯝ ꯊꯣꯛꯇ꯭ꯔꯦ ꯎꯝ ꯅꯠꯇꯦ ꯃꯦꯝ ꯒꯥꯔꯗꯦꯟꯗ
ꯀꯔꯤꯕ ꯂꯥꯏ
ꯑ